ꯇꯥꯕ꯭ꯔ ꯑ ꯇꯥꯕ꯭ꯔꯥ ꯍꯜꯂꯣ
ꯇꯕ꯭ꯔꯣ
ꯑꯥ ꯇꯥꯏꯌꯦ
ꯍꯜꯂꯣ
ꯍꯜꯂꯣ ꯍꯜꯂꯣ ꯍꯜꯂꯣ ꯇꯥꯕ
ꯇꯥꯕ꯭ꯔꯥ
ꯅꯣ
ꯑꯦ ꯆꯥꯛ ꯆꯕ ꯂꯣꯏꯔꯒ ꯐꯝꯃꯦ
ꯀꯩ ꯃꯊꯦꯜ ꯆꯥꯕꯤꯔꯦ
ꯌꯦꯟꯁꯥ ꯆꯥꯌꯦ ꯉꯁꯤꯗꯤ
ꯑꯍꯥꯎꯕ
ꯍꯥꯎꯋꯦ
ꯎꯝ ꯀꯩ ꯑꯁ ꯑꯩꯗꯤ ꯆꯥꯛ ꯆꯥꯗ꯭ꯔꯤꯗ
ꯀ꯭ꯔꯤ
ꯃꯇꯝ ꯌꯧꯗ꯭ꯔꯤꯌꯦ
ꯑꯣ ꯊꯦꯡꯉꯦ ꯏꯖꯩ ꯏꯒꯦ ꯃꯥꯁꯤ ꯍꯥꯏꯔꯛꯄꯣꯗꯨꯗ ꯑꯩꯗꯤ ꯀꯔꯤ ꯌꯦꯟꯁꯥꯡ ꯊꯣꯡꯒꯦ
ꯈꯪꯗꯦ ꯀꯔꯤ ꯏꯟꯖꯥꯡ ꯊꯣꯡꯕ꯭ꯔꯣ
ꯀꯥꯏ ꯂꯩꯕ꯭ꯔꯣ ꯅꯪꯗꯤ ꯍꯟꯗꯛꯇꯛꯇꯤ ꯀꯥꯏ ꯂꯩꯕ꯭ꯔꯣ
ꯑ ꯄꯥꯜ ꯂꯝꯂꯝꯗ ꯂꯩꯗ
ꯑ ꯅꯨꯡꯉꯥꯏ ꯑꯣꯏꯕ꯭ꯔꯣ
ꯎꯝ
ꯑꯗꯨꯃꯥꯏꯅ ꯇꯧꯕ꯭ꯔꯣ
ꯅꯪꯗꯤꯌꯥ
ꯀꯔꯤ ꯑꯁ ꯁꯤꯗꯤ ꯏ ꯐꯒꯂꯦ
ꯀꯨꯡ ꯀꯥꯔꯤꯕ꯭ꯔꯥ ꯀꯩ ꯇꯧꯕ꯭ꯔ ꯊꯕꯛ ꯇꯧꯔꯤꯔꯥ
ꯑꯦ ꯀꯣꯂꯦꯖꯁ ꯀ꯭ꯦ
ꯉꯥꯏꯅ ꯂꯤꯁ ꯀꯥꯕ ꯈꯗꯤ ꯅꯨꯡꯉꯥꯏꯅ
ꯁꯤꯌꯥ ꯅꯨꯡꯉꯥꯏꯇꯦ
ꯏꯌꯥꯝꯕ
ꯎ ꯃꯤ ꯌꯥꯝ ꯂꯩꯕ ꯃꯥꯜꯂꯦꯗ ꯃꯤꯒꯤ ꯃꯈꯣꯟ ꯌꯥꯝ ꯃꯤ ꯌꯥꯝ ꯍꯣꯏ
ꯑꯥ ꯑꯩ ꯍꯣꯁꯇꯥꯦꯜꯗ ꯂꯩꯕꯒꯤ ꯀꯣ
ꯑꯣ
ꯀꯔꯤ
ꯃꯤ
ꯒꯔꯤ ꯀꯅꯥ ꯅꯥꯔꯦ
ꯍꯣꯁꯇꯦꯜ ꯍꯥꯏꯕ ꯍꯣꯁꯇꯦꯜ
ꯑꯣ ꯍꯣꯏ ꯑꯣ ꯑꯩꯗꯤ ꯍꯣꯁꯄꯤꯇꯥꯜ ꯈꯟꯕ ꯍꯣꯁꯇꯦꯜ ꯍꯥꯏꯕ
ꯍꯣꯁꯇꯦꯜ
ꯎꯝ
ꯍꯣꯁꯇꯦꯜ ꯍꯥꯏꯕ
ꯍꯥꯥ
ꯅꯣꯛꯅꯤꯡꯕꯒꯤꯅꯦ ꯀꯔꯤꯔꯣ ꯍꯥꯥ
ꯑꯌꯥ ꯅꯪꯒꯤ ꯈꯣꯟ ꯐꯖꯅ ꯇꯥꯗ꯭ꯔꯦ ꯑꯩꯗꯤ
ꯀꯣꯂꯦꯖ ꯇꯝꯃꯤꯗꯣ
ꯀꯣꯂꯦꯖ